ꯍꯜꯂꯣ
ꯂꯣꯏꯔꯕꯣ
ꯑꯣꯏꯔꯣꯏꯗ
ꯑꯩꯁ ꯌꯥꯝ ꯌꯥꯝ ꯊꯨꯏ ꯌꯥꯝ ꯊꯨꯏꯗ ꯄꯨꯛꯈ꯭ꯔ ꯅꯣꯏꯔꯤ ꯑꯗꯨ ꯈꯔ ꯐꯥꯏꯊꯣꯛꯑꯣꯅꯦ ꯄꯨꯛꯇꯣ ꯌꯥꯗ꯭ꯔꯦ
ꯎꯝ ꯌꯥꯗ꯭ꯔꯦ ꯌꯥꯗ꯭ꯔꯦ
ꯀꯩꯅꯣ ꯑꯦꯝ ꯑꯦ ꯒꯤ ꯑꯦꯝꯗ ꯇꯝꯅꯕꯒꯤ ꯍꯥ
ꯑꯩꯒꯤ ꯑꯅꯤ ꯈꯛ ꯉꯥꯏꯔꯦ
ꯂꯣꯏꯁꯤꯜꯂꯣꯗꯅ
ꯑꯅꯤꯈꯛ ꯉꯥꯏꯔꯦꯕ
ꯂꯣꯏꯁꯤꯜꯂꯣ ꯂꯣꯏꯁꯤꯜꯂꯣ ꯇꯥꯔꯕꯣ
ꯍꯣꯏ ꯂꯣꯏꯁꯤꯂꯒ
ꯑꯗ ꯅꯪ ꯉꯔꯥꯡ ꯉꯔꯥꯡ ꯂꯣꯏꯁꯤꯟꯗꯦ ꯍꯥꯏꯕꯗꯣ ꯂꯩꯔꯤꯕ꯭ꯔꯣ ꯇꯧꯗꯦ
ꯉꯔꯥꯡ ꯍꯣꯏ ꯇꯧꯗꯦ
ꯀꯩꯒꯤꯅꯣꯍꯦ
ꯄꯤꯕ꯭ꯔꯣ
ꯍꯥꯥ
ꯅꯪ ꯀꯌꯥꯃꯨꯛ ꯄꯤꯕ꯭ꯔꯣ
ꯃꯉꯥ ꯈꯛꯇꯪꯅꯤꯗ ꯃꯔꯤ ꯌꯥꯎꯔꯤꯒ
ꯌꯥꯝꯃꯤꯗ
ꯅꯪ ꯉꯔꯥꯡꯒꯤꯗ ꯂꯣꯏꯨꯔꯕ ꯍꯥꯏꯕꯅꯤꯗ
ꯍꯣꯏ ꯂꯣꯈꯔꯦ
ꯉꯁꯤꯅ ꯀꯌꯥ ꯄꯤꯕ
ꯃꯥꯟꯅꯩꯅ
ꯑꯁ ꯊꯣꯛꯏ ꯌꯥꯏ ꯅꯪꯗꯤ ꯀꯅꯥ ꯀꯅꯥ ꯀꯧꯗꯧꯕꯣ
ꯈꯣꯜꯂꯨꯗꯅꯦ
ꯌꯥꯏ ꯅꯩ ꯅꯩ
ꯅꯩꯕꯅꯤ ꯅꯩꯕꯅꯤ
ꯂꯥꯁꯇ ꯀꯣꯏꯔꯝꯅ ꯅꯪꯀꯣ ꯂꯥꯁꯇ
ꯑꯩ ꯁꯤꯔꯤꯌꯥꯁꯅꯦ ꯃꯣꯏꯗꯤ ꯅꯣꯛ ꯄꯥꯎ ꯅꯣꯛ ꯄꯤꯔꯣ
ꯁꯤꯔꯤꯑꯁꯅꯦꯕ ꯀꯩ ꯀꯩ ꯋꯥꯔꯤ ꯁꯅꯥꯕ꯭ꯔꯣ
ꯑꯁ ꯃꯦꯁꯤ ꯔꯣꯅꯥꯜꯗꯣ
ꯑꯁ ꯂꯣꯏꯔꯦ
ꯇꯣꯄꯤꯛꯅꯦ
ꯑꯁ ꯃꯥꯁꯦ ꯃꯦꯁꯤ ꯊꯤꯈ꯭ꯔꯕꯅꯤꯗ
ꯕꯦꯛꯒ꯭ꯔꯥꯎꯟ ꯅꯣꯁꯕꯗꯨ ꯇꯥꯕ꯭ꯔꯣꯒ꯭ꯔꯥꯎꯟ ꯅꯁ ꯌꯥꯗ ꯑꯣ
ꯑ
ꯑꯗꯨ ꯈꯪꯖꯤꯜꯂꯨꯦ ꯅꯅꯥꯕ
ꯑ ꯉꯪꯗꯣꯏꯅꯦ ꯑꯩ ꯇꯥꯕ꯭ꯔꯣꯅꯦ
ꯇꯥꯗꯦ ꯍꯥꯏꯕꯤꯕꯅꯦꯗ
ꯎꯝ ꯌꯥꯔꯦ ꯀꯩꯅꯣ ꯂꯩꯁꯦ ꯆꯣꯞꯄꯦ ꯍꯥꯏꯔ
ꯀꯣ ꯑꯃꯨ ꯆꯥꯔꯅꯤ
ꯒꯗꯤꯗꯅ ꯆꯥꯗꯅ ꯂꯣꯏ ꯀꯨꯝꯃꯨꯠ ꯑꯣꯏꯔꯕꯅꯤ ꯍꯟꯗꯛꯀꯤ ꯌꯥꯗꯤꯦ
ꯏꯁꯗꯥꯝꯗꯨ
ꯍꯥꯏꯕꯤꯌꯦꯈꯣ ꯑꯗꯨꯅ ꯃꯣꯏꯁꯨ
ꯆꯝꯗ
ꯌꯥꯗꯦ ꯃꯥꯅ
ꯍꯥꯏꯀꯔ꯭ꯥꯝꯃꯦ
ꯑꯗꯧ ꯑꯅꯤ
ꯀꯒ
ꯃꯥꯏ ꯅꯨꯄꯤꯅ ꯌꯥꯗꯕꯩꯔꯣ ꯀꯔꯣ
ꯈꯪꯗꯦ ꯈꯪꯗꯦ ꯑꯩꯈꯣꯏ ꯈꯪꯖꯗ꯭ꯔꯦ
ꯅꯪꯗꯤ ꯍꯟꯗꯛ ꯂꯣꯏ ꯌꯧ ꯐꯖꯅ ꯇꯧꯔꯦ ꯍꯥꯏꯕ ꯄꯥꯎ ꯇꯥꯥꯏꯗ
ꯇ ꯑꯃ ꯊꯤꯔꯛꯑꯣ ꯚꯥꯏ
ꯁꯤ ꯊꯤ ꯄꯨꯟꯊꯤꯗꯤ ꯑꯣ ꯑꯦꯛꯦꯟ ꯑꯦꯛꯆꯦꯟꯁ ꯒꯤꯐ ꯑꯣꯐ ꯑꯦꯛꯁꯆꯦꯟꯁ ꯂꯩꯩꯅꯀꯣ ꯕꯇꯔ ꯕꯇꯔ ꯁꯤꯁꯇꯦꯝꯗꯣ ꯇꯧꯗꯗꯤ ꯀꯥꯏꯒꯤ
ꯑꯃ ꯀꯣꯏꯅꯤꯡꯌꯦꯕ
ꯑꯗꯨꯅꯦ ꯕꯇꯔ ꯁꯤꯁꯇꯦꯝꯗ ꯇꯧꯗ꯭ꯔꯗꯤ ꯀꯥꯏꯗꯤ ꯐ꯭ꯔꯤꯗꯗꯤ ꯐꯪꯉꯣꯏꯑꯦ
ꯅꯣꯏ ꯔꯃꯩ ꯅ ꯄꯤꯃ ꯀꯣꯏꯅꯦ
ꯍꯥ
ꯔꯣꯃꯥꯏ ꯅꯨꯨꯄꯤꯤꯗꯃ ꯀꯣꯏꯒꯅꯦ
ꯑꯣꯏꯣꯏꯕꯗꯨ ꯕꯇꯔ ꯁꯤꯁꯇꯦꯝꯗꯗꯤ ꯌꯥꯗꯦꯕ ꯐ꯭ꯔꯤꯗ ꯄꯤ ꯊꯣꯛꯄ ꯌꯥꯗꯦꯕ ꯑꯦ ꯑꯦ ꯑꯦ ꯑꯩ ꯅꯉꯣꯟꯗ ꯀꯌꯥ ꯄꯤꯈ꯭ꯔꯒꯦ ꯌꯥꯕ꯭ꯔꯥ ꯌꯥꯗꯕꯗꯤ ꯈꯪꯗꯦ ꯄꯤꯗꯤ ꯄꯤꯔꯕꯅꯦ ꯅꯪꯅ ꯄꯤꯔꯛꯄꯅꯤ ꯈꯪꯗꯦ
ꯑꯩꯗꯤ ꯍꯩꯇꯦ ꯑꯗꯨꯨꯝꯕꯗꯣ
ꯏ ꯌꯥꯔꯔꯤ ꯌꯥꯔꯔꯤ ꯏꯁꯀꯩ ꯌꯥꯏꯦ ꯑꯦ ꯑꯦ ꯑꯦ ꯒꯨꯔꯨꯒꯥꯏꯅ ꯌꯥꯔꯦ ꯌꯥꯔꯦ ꯌꯥꯔꯦ ꯖꯣꯏ ꯖꯣꯏ ꯖꯣꯏ ꯂꯣꯏꯅ ꯍꯦꯜꯂꯦꯗ ꯑꯗꯨꯒꯨꯝꯕꯗꯤ ꯑꯩꯈꯣꯏꯗꯤ ꯍꯧꯕ ꯈꯛꯇ ꯉꯥꯏꯔꯤ ꯍꯧꯗ꯭ꯔꯤꯉꯥꯏꯗ ꯂꯣꯏꯔꯦ
ꯍꯝ ꯑꯃ ꯑꯃ ꯀꯔꯣꯑꯣ ꯍꯒꯤꯁꯨ
ꯍꯣꯏ ꯍꯣꯏ ꯍꯣꯏ ꯑꯩ ꯏꯝꯐꯥꯜ ꯂꯥꯛꯄꯗꯀꯣ
ꯑ
ꯑꯁꯤꯗꯤ ꯄꯋꯥ ꯂꯩꯇꯦ ꯍꯥꯏꯅꯤ
ꯀꯩꯒꯤ ꯄꯧꯔꯅꯨ
ꯑꯗꯨꯗꯤ ꯔꯥ ꯀꯩꯅꯣꯅꯤ ꯒꯨꯠꯕꯣꯏꯅꯦ ꯈꯪꯕ꯭ꯔꯥ ꯑꯗꯨꯒꯨꯝꯕꯒꯤ ꯂꯩꯇꯦ ꯆꯝꯖꯈ꯭ꯔꯕ ꯆꯝꯐꯨꯠꯇꯒꯤ ꯆꯝꯈ꯭ꯔꯕꯅꯤ ꯑꯁ ꯅꯨꯡꯁꯥ ꯁꯃꯟꯗꯅ ꯂꯩꯕ ꯅꯨꯡꯉꯥꯏꯇ꯭ꯔꯦꯗ ꯈꯨꯟꯗꯁꯨ ꯍꯥꯟꯅꯒꯤ ꯈꯨꯨꯟꯅꯟ ꯍꯣꯏ ꯁꯥꯏ ꯎꯕ ꯂꯣꯏ ꯀꯛꯊꯠꯂꯕꯅꯤꯅ ꯀꯥꯏꯗꯒꯤ
ꯑꯣꯁꯨ ꯁꯥꯕ ꯁꯔꯥꯅꯤ
ꯁꯥꯕ ꯍꯥꯏꯕꯕꯨ ꯌꯥꯝꯗꯤ ꯁꯥꯗꯕ ꯍꯩꯅꯗꯕꯀꯣ ꯂꯩꯕꯗꯣ
ꯀ ꯍꯉ
ꯑꯩ ꯏꯆꯦ ꯒ꯭ꯔꯦꯁ ꯃꯇꯝ ꯇꯤꯚꯤꯗ ꯌꯦꯡꯒꯗꯕ ꯗꯁ ꯐꯕꯤꯁꯅꯔꯒ ꯑꯩꯁ ꯇꯨꯝꯃꯗꯤ ꯇꯨꯝꯗꯦ ꯇꯨꯝꯃ ꯍꯥꯏ ꯑꯗꯨꯕꯨ ꯑꯩꯁ ꯑꯗꯨꯗ ꯇꯨꯝꯃꯗꯤ ꯉꯟꯅ ꯍꯧꯒꯠꯂꯗꯅ ꯑꯗꯨꯗꯒꯤ
ꯌꯨꯝ ꯊꯣꯛꯂꯛꯄ꯭ꯔꯣ
ꯃꯥꯔꯣ ꯊꯣꯛꯈ꯭ꯔꯦꯗ ꯅꯍꯥꯟ ꯂꯣꯏꯔꯗꯃꯤ ꯊꯣꯛꯈ꯭ꯔꯦꯗ
ꯄꯁꯥꯗꯀꯃ ꯍꯥꯏꯦꯗꯤ ꯄꯨꯔꯥ ꯃꯅꯤꯗ ꯅ
ꯍꯣꯏ ꯈꯔꯗꯤ ꯄꯨꯔꯛꯄ ꯃꯥꯜꯂꯦ ꯍꯟꯗꯛ ꯀꯣꯆꯀꯤ ꯀꯟꯅ ꯇꯧꯔꯤꯌꯦ ꯀꯣꯁꯀꯤ ꯍꯦꯠ ꯀꯣꯁꯀꯤ ꯌꯥꯔꯗꯤ ꯏꯟꯗꯤꯌꯥꯟ ꯋꯨꯃꯦꯟꯇꯦꯟꯒꯤ ꯀꯣꯁ ꯄꯥꯏꯅꯕꯒꯤ ꯀꯟꯅ ꯇꯧꯔꯃꯦ ꯅꯍꯥꯟ ꯑꯦꯛꯖꯥꯝꯗꯤ ꯊꯥꯕ ꯂꯣꯏꯈ꯭ꯔꯦ ꯑ ꯕꯩꯕꯥ ꯅꯨꯡꯕꯥꯒꯤ ꯆꯠꯅꯤꯡꯉꯥꯏꯇꯧ ꯂꯩꯕꯅꯤ ꯒꯨꯍꯥꯗꯔ ꯁꯔꯤꯒ ꯖꯠ ꯋꯥꯒ ꯑꯩ ꯎꯝ ꯎꯝ ꯑꯁ ꯚꯤꯗꯤꯑꯣ ꯀꯣꯜ ꯑꯃ ꯇꯧꯕ ꯌꯥꯔꯗꯤ ꯐꯥꯗꯧꯅꯤꯉꯣ ꯍ ꯗꯒꯤꯗꯒꯤ
ꯕꯤꯠꯂꯩꯗꯦ ꯅꯥꯕ
ꯅꯨꯄꯤꯗꯒꯨꯝꯕ ꯑꯣꯏꯔꯗꯤ ꯈꯔ ꯅꯨꯡꯉꯥꯏꯗꯕ ꯋꯥꯔꯤ ꯁꯥꯟꯅꯕꯁꯦ
ꯇꯟꯃꯅꯦ
ꯈꯠꯅꯔ ꯈꯠꯅꯔꯒꯒꯣ ꯅꯩꯊꯦꯛ
ꯑꯩ ꯅꯨꯄꯤ ꯑꯃ ꯍꯧꯖꯤꯛ ꯔꯤꯖꯥꯕꯁꯨ ꯊꯝꯕꯅꯦꯅꯦ ꯅꯅꯨꯡꯗꯥꯡꯁꯅ ꯅꯉ
ꯅꯨꯄꯤꯁꯨꯖꯅ ꯌꯥꯝ ꯃꯥꯜꯂꯦꯗ
ꯍꯣꯏ ꯌꯦꯃ
ꯋꯥꯆꯦꯞꯇꯀꯣ
ꯈꯪꯗꯔ꯭ꯦꯗ ꯇꯧ
ꯌꯥꯇꯗ꯭ꯔꯤ ꯅꯨꯄꯤ ꯊꯤꯁꯤ ꯈꯪꯗ꯭ꯔꯦ
ꯍꯣꯌ ꯊꯤꯌꯨ ꯅꯣꯏ ꯊꯤꯗꯤ ꯌꯥꯔꯦ ꯀꯩꯅꯣ ꯁꯦꯟꯊꯣꯛ ꯊꯣꯛꯄꯅꯤ ꯅꯗꯤ ꯊꯁꯦ ꯂꯩꯝ ꯐꯥꯏ
ꯐꯤꯁꯦ ꯊꯣꯛꯇꯦꯀꯣ
ꯊꯧꯄꯥ ꯊꯧꯔꯒ ꯊꯤꯖꯤ ꯂꯧꯊꯣꯛꯑꯒ ꯊꯤꯖꯤ ꯅꯨꯡꯀꯥꯏꯇ ꯊꯣꯛꯇꯣꯏꯅꯤ ꯈꯪꯗꯦ
ꯀꯔꯤꯁꯨ ꯊꯣꯛꯇꯦ ꯩꯁꯈ
ꯄꯥꯟ ꯗꯨꯀꯥꯟ ꯐꯝꯕꯅꯦ ꯀ꯭ꯋꯥꯒꯨꯝꯕ ꯌꯣꯜꯂꯒ ꯆꯥꯔ ꯂꯥꯛꯀꯦ
ꯑꯗꯨ ꯎ ꯀꯣꯐꯤ ꯎꯃ ꯀ
ꯑ ꯌꯥꯏꯅꯦ ꯑꯗꯨꯅꯦ ꯃꯄꯥꯟ ꯗꯨꯀꯥꯟꯗꯨꯗꯣ ꯀꯨꯐꯤ ꯁꯣꯞ ꯊꯝꯃꯅꯤ ꯂꯩꯔꯅꯤ ꯑꯣꯏꯔꯣꯏꯗꯤ ꯎꯝ
ꯁꯇꯅꯤꯨꯝꯃ ꯍꯥ ꯇ ꯇꯣꯅꯤ
ꯂꯥꯁꯇ ꯐꯗꯔ ꯂꯣꯏꯅ ꯕꯀꯤꯗ ꯂ ꯂꯣꯏꯊꯣꯛꯇꯅ ꯀꯔꯤ ꯏꯁꯇꯦꯟꯗꯤꯡ ꯐꯤ ꯐꯥꯏꯕ ꯆꯠꯄ ꯃꯇꯝꯗꯒꯨꯝꯕꯀꯣꯝ ꯅꯪꯗꯤ ꯐꯤ ꯐꯥꯏꯕꯗ ꯄꯨꯡꯈꯥ ꯏ ꯄꯨꯡꯈꯥꯏ ꯂꯧꯔ ꯉꯁꯤ ꯈꯤꯇ ꯉꯥꯏꯔꯤ ꯅꯪ ꯃꯤꯅꯤ ꯃꯉꯥ ꯑꯃ ꯐꯥꯗꯣꯏꯁꯦ ꯑꯦ ꯅꯍꯥꯟ ꯀꯩꯅ ꯀ
ꯊꯥꯕ꯭ꯔꯣꯅ
ꯍꯟꯗꯛ ꯌꯦꯕꯤ ꯂꯩꯇ꯭ꯔꯦꯅꯦ ꯃꯤ ꯃꯅꯥ
ꯊꯥꯗꯦ
ꯈꯥꯃꯦꯟ ꯁꯤꯟꯕ
ꯆꯥꯕ ꯌꯥꯔꯕ꯭ꯔꯣ
ꯊꯣꯛꯇ ꯕꯤꯗ ꯍꯋꯥꯂꯤ ꯗ ꯊꯣꯄꯗꯤ ꯎꯝ ꯇꯞ ꯅ ꯀꯩꯅꯣ ꯇꯧꯕ ꯈꯔ ꯊꯦꯛꯒ ꯈꯔ ꯊꯦꯡꯅ ꯂꯤꯡꯕꯀꯣ ꯑꯗꯨꯗꯒꯤ
ꯅꯣꯏ ꯑ ꯁꯤ ꯃꯅꯤꯡ ꯁꯦꯀꯦꯟꯗꯔꯤꯒꯤ ꯂꯝꯕꯤꯗꯣ ꯀꯣꯏꯂꯥ ꯊꯥꯕ ꯍꯧꯈ꯭ꯔꯕꯣ
ꯍꯧꯗ꯭ꯔꯤꯗꯗꯤ ꯍꯧꯗꯔꯤ ꯇꯥꯡꯅ ꯇꯪ ꯄꯦꯟꯗꯤꯕꯗ ꯋꯥꯅꯦ ꯍꯥꯏꯗꯤ ꯂꯝꯕꯤꯗ꯭ꯔꯕ ꯁꯨꯗꯦ ꯁꯨꯗꯦ ꯁꯨꯗꯦ ꯄꯦꯟꯗꯤꯡꯒꯔ ꯂꯩ ꯃꯥꯜꯂꯦꯗ ꯏꯔꯥꯡꯒꯤ ꯃꯇꯥꯡꯗ ꯅꯍꯥꯟꯗꯤ ꯀꯣꯏꯂꯥꯒ ꯀꯩꯔꯥ ꯂꯣꯏ ꯄꯨꯔꯛꯄꯅꯦꯕ ꯒꯣꯗꯥꯎꯟꯗ ꯂꯩꯔꯕꯅꯤꯅ
ꯀꯣꯏꯂꯥꯗꯤ ꯄꯨꯔꯛꯈ꯭ꯔꯕꯣ
ꯎꯝ ꯅꯍꯥꯟ ꯄꯨꯂꯤꯁ ꯏꯁꯇꯦꯁꯟ ꯃꯃꯥꯡꯗ ꯌꯥꯝꯅꯗꯤ ꯄꯨꯔꯛꯄ ꯎꯋꯦꯕ ꯑꯗꯣ ꯀꯗꯥꯏ ꯗ ꯄꯨꯕꯅꯣꯗꯤ ꯈꯪꯗꯕ ꯑꯗꯨ ꯃꯅꯥꯛꯇꯗꯤ ꯎꯗꯤ ꯎꯔꯕ ꯃꯣꯏꯒꯤ ꯀꯩꯅꯣꯗꯣ ꯀꯣꯏꯂꯥꯒꯤ ꯀꯟꯇꯦꯟꯅꯔꯗꯣ
ꯑꯆꯥ ꯕꯤꯟꯗꯁ ꯅꯠꯇ꯭ꯔꯣ
ꯑꯣ ꯑꯁ ꯅꯍꯥꯟ ꯃꯣꯏ ꯂꯣꯛꯇꯥꯛ ꯂꯦꯛ ꯆꯠꯄ ꯃꯥꯜꯂꯦ
ꯑꯩꯁ ꯀꯧꯕ ꯐꯥꯎ ꯀꯧꯔꯛꯇꯦ ꯑꯩꯅ ꯍꯥꯏꯕꯤꯕ ꯀꯧꯕꯥꯎ ꯀꯧꯔꯛꯇꯦꯀꯣ ꯍꯥꯏꯅꯦ
ꯅꯍꯥꯟꯗꯣ ꯅꯦꯟꯆꯥꯥꯂꯣꯗ ꯀꯣꯜ ꯇꯧꯔꯒ ꯂꯣꯛꯇꯥꯛ ꯂꯦꯛ ꯆꯠ ꯉꯥ ꯊꯂꯛꯑꯣ ꯍꯥꯏꯕ ꯒꯥꯔꯤ ꯑꯗꯨ ꯅꯨꯃꯤꯠꯇꯧ ꯒꯥꯔꯤꯗꯣ ꯁꯟꯗꯦꯅꯤꯅꯀꯣ ꯑꯩꯗꯤ ꯑꯩꯈꯣꯏ ꯐꯥꯗꯔ ꯄꯨꯒ ꯆꯠꯂꯦ ꯍꯥꯏꯅ ꯈꯟꯕ ꯑꯩꯗꯤ ꯒꯥꯔꯤ ꯂꯩꯇꯦ ꯑꯩꯁꯨ ꯊꯣꯛꯇꯕꯀꯣ ꯊꯕꯛꯃꯗꯤ ꯆꯠꯊꯣꯛ ꯉꯥꯏꯍ ꯂꯩꯕ ꯑꯗꯨꯒꯤ ꯘ꯭ꯔꯤ ꯂꯩꯇꯦ ꯍꯥꯏꯕ ꯑꯗꯨ ꯊꯣꯛꯂꯛꯄ ꯀꯥꯟꯗꯗꯤ ꯑꯃꯨꯛꯀ ꯘ꯭ꯔꯤꯗꯨ ꯂꯩꯔꯝꯕ ꯒꯥꯔꯤ ꯂꯩꯇꯗꯤ ꯌꯥꯔꯦ ꯃꯤ ꯂꯣꯏ ꯁꯨꯔꯦ ꯍꯥꯏꯕ ꯃꯣꯏꯅ ꯑꯗꯨꯒꯤ ꯑꯗꯨ ꯌꯥꯔꯦ ꯆꯠꯂꯔꯣꯏꯗ ꯑꯗꯨꯗ ꯘꯔꯤ ꯂꯩꯗꯤ ꯂꯥꯛꯑꯣ ꯍꯥꯏꯔꯅꯤ ꯃꯣꯏꯅ
ꯗ ꯂꯥꯛꯈ꯭ꯔꯦꯕ
ꯎꯝ ꯅꯪꯒꯗꯤ ꯂꯩ ꯍꯥꯏꯦ ꯐꯪꯗꯕ ꯏꯔꯣ ꯅꯪ ꯅꯠꯇꯦ ꯅꯪ ꯒꯥꯔꯤ ꯂꯩ ꯍꯥꯏꯕꯗꯣ ꯑꯗꯨꯅꯤ ꯑꯗꯨ ꯑꯣꯏꯔꯕꯝꯅꯤꯅ ꯘ꯭ꯔꯤ ꯆꯤꯜꯂꯦ ꯍꯥꯏꯗꯨꯗꯤ
ꯑꯗꯨ ꯑꯣꯏꯔꯁꯨ ꯀꯔꯤ ꯂꯩꯗꯤ ꯆꯠꯁꯤꯅ ꯀꯁꯤꯅ ꯇꯧꯕ ꯌꯥꯏꯅ
ꯑꯦꯅꯦ